ꯇꯥꯕ꯭ꯔꯣ
ꯑꯩ ꯇꯥꯕ꯭ꯔꯣ
ꯀꯔꯤꯁꯨ ꯇꯧꯗꯦ ꯍꯨꯖꯤꯛꯅ ꯆꯥꯛ ꯆꯥꯔꯒ ꯂꯩꯌꯦ ꯅꯪꯗꯤ
ꯎꯝ
ꯀꯔꯤ ꯇꯧꯋꯦ ꯇꯥꯕ꯭ꯔꯣ
ꯍꯥꯏ ꯑꯥ
ꯇꯥꯕ꯭ꯔꯣ
ꯇꯥꯏꯌꯦ ꯇꯥꯏꯌꯦ ꯀꯔꯤ ꯇꯧꯕ꯭ꯔꯧ
ꯑꯩꯁꯨ ꯇꯣꯗꯦ
ꯀꯔꯤꯒꯤ ꯀꯔꯤꯁꯨ ꯇꯧꯗꯕ꯭ꯔꯣ
ꯊꯕꯛꯁꯨ ꯂꯩꯇ꯭ꯔꯦ ꯑꯗꯨꯅꯦ ꯍꯥ
ꯇꯨꯝꯅꯤꯟꯗ꯭ꯔꯕꯣ
ꯍꯧꯖꯤꯛ ꯇꯨꯝꯅꯤꯡꯗꯦꯒꯗ
ꯀꯔꯤꯒꯤ
ꯍꯧꯖꯤꯛ ꯇꯨꯡꯅꯤꯡꯗ ꯑꯩ ꯍꯧꯖꯤꯛ ꯍꯧꯖꯤꯛ ꯍꯧꯖꯤꯛꯅ ꯆꯥꯛ ꯆꯥꯔꯒ ꯂꯩ ꯑꯗꯨꯅꯦ
ꯑꯣꯍꯣ ꯌꯥꯝ ꯐꯔꯦ ꯑꯗꯨꯗꯤ
ꯍꯣꯏ ꯅꯪꯗꯤ
ꯑꯩꯗꯤ ꯆꯥꯛ ꯆꯥꯔꯦ
ꯑꯣ ꯅꯪ ꯅꯥꯕ ꯅꯥꯕꯒꯤ ꯈꯔ ꯐꯔꯕ꯭ꯔꯣ
ꯍꯣꯏ ꯐꯔꯦ ꯐꯔꯦ
ꯍꯤꯗꯥꯛ ꯆꯥꯕ꯭ꯔꯣ
ꯎꯝ ꯆꯥꯏꯌꯦ
ꯀꯔꯤꯒꯤ ꯍꯤꯗꯥꯛ ꯆꯥꯔꯦ ꯅꯪꯅ
ꯑꯩꯗꯤꯀꯣ ꯑꯦꯟꯇꯤ ꯕꯥꯌꯣꯇꯤꯛ ꯆꯥꯏꯌꯦ
ꯑꯣ ꯐꯔꯦ ꯐꯔꯦ ꯑꯦꯟꯇꯤ ꯑꯦꯟꯇꯤꯕꯥꯏꯌꯨꯁ ꯇꯤꯛꯗꯤ ꯑꯃ ꯅꯨꯃꯤꯠ ꯀꯌꯥ ꯀꯌꯥꯗꯒꯤ ꯆꯥꯔꯦ ꯅꯪ
ꯀꯔꯤ ꯍꯥꯏꯕ
ꯏꯟ ꯑꯦꯟꯇꯤꯕꯥꯏꯌꯣꯇꯤꯛꯗꯤ ꯇꯥꯕ꯭ꯔꯣ ꯍꯣꯏ ꯅꯠꯇꯦ ꯑꯩꯅ ꯍꯥꯏꯁꯦ ꯅꯪꯅ ꯑꯦꯟꯇꯤꯕꯥꯏꯠ ꯑꯦꯟꯇꯤꯕꯥꯏꯌꯣꯇꯤꯛꯇꯤ ꯑꯥ ꯀꯩꯒꯤ ꯆꯍꯤꯒꯤ ꯅꯠꯇꯦ ꯆꯍꯤ ꯅꯠꯇꯦ ꯅꯨꯃꯤꯠꯒꯤ ꯆꯥꯔꯦ
ꯅꯨꯃꯤꯠ ꯀꯌꯥꯒꯤ ꯆꯥꯔꯦ
ꯍꯣꯏ ꯅꯨꯃꯤꯠ ꯑꯍꯨꯝ ꯅꯠꯇ꯭ꯔꯗꯤ ꯅꯨꯃꯤꯠ ꯃꯉꯥ ꯁꯨꯃꯥꯏꯅ
ꯅꯨꯃꯤꯠ ꯑꯅꯤ
ꯑꯣ ꯅꯨꯃꯤꯠ ꯑꯍꯨꯝꯒꯤꯀꯣ
ꯑꯣ
ꯑꯣ ꯐꯔꯦ ꯐꯔꯦ ꯐꯖꯅ ꯇꯧꯀꯣ
ꯍꯣꯏ
ꯎꯝ ꯍꯌꯦꯡ ꯑꯩꯗꯤ ꯅꯥꯗꯦ ꯍꯥꯏꯗꯤ ꯏꯁꯥꯗꯤ ꯅꯨꯡꯉꯥꯏꯔꯦ
ꯑꯣ
ꯅꯪ ꯅꯔꯥꯡ ꯆ꯭ꯔꯁ ꯆꯆꯔꯥ ꯆꯀꯔꯥ
ꯍꯌꯦꯡꯗꯣ
ꯎꯝ
ꯎ ꯆꯠꯄꯤ ꯆꯠꯀꯤꯅꯤ ꯅꯥꯟ ꯆꯠꯀꯤꯔ
ꯍꯥꯥ ꯍꯥ
ꯎ
ꯁꯦ ꯅꯔꯥꯟ ꯅꯔꯥꯟ ꯑꯩꯅ ꯍꯥꯏꯁꯦ ꯁꯣꯏꯔꯦꯀꯣ ꯅꯔꯥꯟ
ꯅꯪ ꯉꯔ ꯆꯠꯄ꯭ꯔꯣ
ꯑꯗꯨꯠ ꯅꯠꯇꯦ ꯍꯌꯦꯡ ꯑꯩꯅ ꯍꯥꯏꯗꯤ ꯍꯥꯏꯗꯤ ꯁꯣꯏꯔꯦꯀꯣ ꯌꯥꯝꯅ ꯁꯣꯏꯔꯦ
ꯅꯪꯅ ꯉꯥꯔꯦꯟ ꯁꯣꯏꯔꯦ ꯍꯥꯏꯔꯕꯨꯏꯒꯤ ꯑꯩꯗꯤ ꯉꯔꯇ꯭ꯔ ꯆꯠꯂꯦ ꯍꯥꯏꯅ ꯈꯪꯕ
ꯆꯠꯁꯤꯗ ꯆꯠ
ꯈꯔꯦ ꯆ
ꯑ ꯑꯩꯁꯨ ꯆꯀꯦꯅꯤ
ꯑ ꯊꯝꯃꯤꯟꯅꯁꯦꯗ
ꯍꯣꯏ ꯅꯪ ꯌꯨꯝ ꯄꯥꯝꯂꯕ꯭ꯔꯣ
ꯍꯣꯏ ꯐꯣꯟ ꯀ
ꯑꯦ
ꯈꯪꯈ꯭ꯔꯦ ꯑꯩꯗꯤ ꯀꯣ ꯑꯉꯥꯡꯁꯨ ꯑꯃ ꯂꯩꯔꯦ
ꯑꯃ
ꯍꯣꯏ ꯅꯪꯗꯤ ꯄꯥꯉꯟꯗ꯭꯭ꯔꯔꯤꯕꯣ ꯅꯨꯄꯤꯅꯤ
ꯑꯣ ꯑꯩꯗꯤ ꯑꯩꯁꯨ ꯄꯥꯟꯈ꯭ꯔꯦ ꯌꯨꯝ ꯄꯥꯟꯈ꯭ꯔꯦ
ꯑꯣ ꯑꯗꯨꯗꯤ ꯅꯪꯗꯤ ꯑꯉꯥꯡ ꯑꯉꯥꯡ ꯎꯈ꯭ꯔꯕ
ꯍꯣꯏ ꯍꯣꯏ ꯄꯨꯨꯈ꯭ꯔꯦ ꯑꯉꯝ
ꯑꯣ ꯃꯤ ꯀꯌꯥ ꯑꯥ ꯑꯉꯥꯡ ꯀꯌꯥ
ꯑꯉꯥꯡ ꯑꯅꯤ ꯂꯥꯛꯑꯦ
ꯑꯣ ꯑꯅꯤ ꯑ ꯈꯤꯇꯪ ꯊꯣꯛꯨꯑꯦ
ꯅꯨꯄꯥ ꯑꯃ ꯅꯨꯄꯤ ꯑꯃ ꯂꯥꯛꯌꯦ ꯑꯩꯗꯤ
ꯑꯣꯏ ꯊꯣꯏꯋ ꯂꯧꯈꯣꯏꯅꯤꯗꯤꯦ
ꯍꯣꯏ ꯍꯣꯏ ꯑꯗꯨꯅꯦ ꯑꯍꯝꯕꯗꯤ ꯀꯒꯤ
ꯅꯪꯒꯤ ꯅꯨꯄꯥꯅ ꯂꯥꯛꯑꯣ ꯂꯥꯛꯑꯣ ꯂꯥꯛꯑꯣ ꯑꯉꯜꯂꯦꯁꯦꯠꯂꯦꯁꯦ ꯍꯥꯏꯕ꯭ꯔꯥ
ꯅꯅꯥ ꯇꯦ ꯅꯥꯟꯁꯨꯨ ꯁꯃꯥꯏ ꯅꯍꯥꯏꯒꯨꯅꯨ
ꯍꯥ
ꯇꯜꯂꯦ ꯑꯩꯗꯤ ꯇꯜꯂꯦ ꯍꯁ ꯁꯨꯃꯥꯏꯅ ꯍꯥꯏꯒꯨꯅꯨ ꯁꯨꯃꯥꯏꯅ ꯍꯥꯏꯒꯨꯅꯨꯀꯣ ꯃꯤꯕꯨ ꯃꯤꯗꯤ
ꯀꯔꯤ ꯏ ꯏꯀꯥꯏ ꯒꯅꯨꯍꯦ ꯏꯀꯥꯏꯕ ꯇꯍꯧ ꯇꯍꯥꯎꯗꯦ ꯅꯪ
ꯍꯣꯏ ꯑꯗꯨꯁꯨ ꯆꯨꯝꯃꯦ
ꯌꯨꯝꯕꯤ ꯂꯣꯏꯗꯃꯛ ꯌꯨꯝꯐꯝꯪꯒꯤꯗꯤ ꯅꯨꯃꯤꯠ ꯑꯃꯗꯤꯀꯣ
ꯍꯣꯏ ꯍꯣꯏ ꯆꯨꯝꯃꯦ
ꯇꯥꯕ꯭ꯔꯥ
ꯇꯥꯏꯌꯦ ꯅꯪ ꯇꯥꯕ꯭ꯔꯣ
ꯇꯥꯕ꯭ꯔꯣ ꯇꯥꯏ ꯀꯣ
ꯇꯥꯏꯌꯦ ꯅꯪ ꯇꯥꯕ꯭ꯔꯣ ꯅꯪ ꯇꯥꯕ꯭ꯔꯣ ꯑꯩ ꯇꯥꯏꯌꯦ ꯅꯪ ꯇꯥꯕ꯭ꯔꯣ
ꯇꯥꯏ ꯑꯩꯗꯤ
ꯑꯗꯨ ꯀꯔꯤꯅꯣ ꯅꯪ ꯇꯥꯕ꯭ꯔꯣ ꯇꯥꯕ꯭ꯔꯣ ꯍꯥꯏꯌꯦ
ꯑꯩ ꯅꯪ ꯑꯩꯕꯨ ꯅꯪ ꯅꯪ ꯈꯨꯝꯗꯦꯅ ꯑꯗꯨꯒꯤꯅꯤ
ꯈꯨꯕꯥꯛꯄꯨ ꯈꯨꯕꯞ ꯄꯤꯒꯦꯔ ꯍꯥꯏꯅ
ꯍꯣꯏ ꯈꯨꯕꯥꯛ ꯈꯨꯨꯕꯤꯒꯤꯀꯣ ꯅꯪꯉꯣꯟꯗ
ꯍꯣꯏ ꯆꯨꯝꯃꯦ ꯌꯥꯝ ꯆꯨꯝꯃꯦꯅ ꯀꯔꯤ ꯇꯧꯕ꯭ꯔꯥ ꯍꯧꯖꯤꯛꯇꯤ
ꯍꯧꯖꯤꯛ ꯀꯔꯤꯁꯨꯠ ꯇꯣꯗꯦ ꯑꯩ ꯇꯦꯔꯦꯁ ꯇ ꯐ꯭ꯔꯦꯁꯔꯒꯨꯝꯕ ꯇ
ꯑꯣ
ꯉꯁꯥꯏꯒꯤ ꯉꯁꯥꯏꯒꯤ ꯐ꯭ꯔꯦꯁ ꯇꯧꯋꯦ
ꯅꯁꯥꯏ ꯅꯁꯥꯏꯒꯤ ꯐ꯭ꯔꯦꯁ ꯐ꯭ꯔꯦꯁ ꯑꯞ ꯇꯧꯋꯦ
ꯅꯁ ꯅꯁꯒꯤ ꯐ꯭ꯔꯦꯁ ꯑꯞ ꯇꯧꯋꯦ
ꯍꯣꯏ ꯅꯁꯥꯏꯒꯤ ꯃꯥꯏꯟꯗꯤꯀꯣ ꯌꯥꯝꯅ ꯁ꯭ꯇ꯭ꯔꯦꯁ ꯑꯣꯏꯔꯦ ꯌꯥꯝꯅ ꯏꯁ꯭ꯇ꯭ꯔꯦꯁ ꯑꯣꯏꯔꯦ ꯑꯗꯨꯅꯦ ꯃꯥꯏꯟꯗꯤ ꯐ꯭ꯔꯦꯁ ꯑꯞ ꯇꯧꯋꯦ
ꯑꯣ ꯌꯥꯝ ꯐꯔꯦ ꯌꯥꯝ ꯐꯔꯦ ꯇꯧꯔꯣ ꯇꯧꯔꯣ
ꯍꯣꯏ ꯅꯪꯒꯤ ꯅꯨꯄꯥꯗꯤ ꯀꯔꯤ ꯊꯕꯛ ꯇꯧꯔꯦ
ꯑꯩꯒꯤ ꯅꯨꯄꯥꯗꯤꯀꯣ
ꯎꯝ
ꯄꯨꯂꯤꯁ ꯑꯣꯐꯤꯁꯥꯔꯒꯤ ꯃꯅꯤꯄꯨꯔꯒꯤ ꯄꯨꯂꯤꯁ
ꯑꯣ ꯐꯔꯦ ꯐꯔꯦ
ꯈꯪꯕ꯭ꯔꯥ ꯅꯪ ꯑꯗꯣ
ꯍꯣꯏ ꯈꯪꯉꯦ
ꯇꯥꯕ꯭ꯔꯣ ꯑꯣ ꯈꯪꯕ꯭ꯔ ꯌꯥꯝ ꯐꯔꯦ ꯑꯗꯨꯗꯤ
ꯍꯣꯏ
ꯅꯪ ꯉꯁꯤ ꯀꯔꯤ ꯇꯧꯕ꯭ꯔꯥ
ꯇꯁ ꯉꯁꯤ ꯀꯔꯤꯁꯨ ꯇꯧꯗꯦ ꯑꯩ ꯑꯁ ꯌꯨꯝꯒꯤ ꯊꯕꯛ ꯌꯥꯝ ꯌꯥꯝ ꯂꯥꯛꯑꯦꯀꯣ ꯑꯗꯨꯅ ꯊꯕꯛ ꯆꯤꯜꯂꯦ ꯑꯩ ꯑꯗꯨ ꯌꯨꯝ ꯍꯣꯏ ꯑꯗꯨ ꯌꯨꯝꯗ ꯑꯗꯨꯝ ꯊꯕꯛ ꯆꯤꯜꯂꯦ ꯑꯩ ꯑꯗꯨ ꯌꯨ ꯌꯨꯝꯗ ꯂꯩꯑꯦ ꯑꯗꯨꯝ ꯂꯩ
ꯅꯪꯒꯤ ꯑꯉꯥꯡ ꯁꯤꯡꯗꯤ ꯁ꯭ꯀꯨꯜ ꯀꯥꯈ꯭ꯔꯕ꯭ꯔꯣ
ꯀꯥꯈ꯭ꯔꯦ ꯑꯥ ꯎꯝ ꯑꯅꯤꯁꯨ
ꯑꯅꯤꯃꯛ ꯀꯥꯈ꯭ꯔꯕ꯭ꯔꯥ
ꯍꯣꯏ ꯑꯅꯤꯃꯛꯁꯨ ꯀꯥ
ꯑꯣ ꯆꯍꯤ ꯀꯌꯥ ꯀꯌꯥ ꯁꯨꯔꯦ
ꯑꯩꯒꯤ ꯑꯍꯥꯟꯕꯗꯤ ꯅꯨꯄꯥꯗꯤ ꯀ꯭ꯂꯥꯁ ꯀ꯭ꯂꯥꯁ ꯐꯣꯔ ꯀꯥꯈ꯭ꯔꯦ ꯑꯗꯨ ꯅꯨꯄꯤꯗꯤ ꯀ꯭ꯂꯥꯁ ꯑꯥ ꯀ꯭ꯂꯥꯁ ꯀ꯭ꯂꯥꯁ ꯕꯤ ꯑꯣꯏꯔꯦ ꯀꯥꯈ꯭ꯔꯦ
ꯍ
ꯅꯨꯄꯤꯗꯤꯀꯣ ꯀ꯭ꯂꯥꯁ ꯕꯤ ꯑꯗꯨ ꯅꯨꯄꯥꯗꯤ ꯀ꯭ꯂꯥꯁ ꯐꯣꯔ
ꯑꯣ ꯑꯣ ꯌꯥꯝ ꯐꯔꯦ ꯑꯗꯨꯏꯗꯤ ꯅꯈꯣꯏꯒꯤ ꯑꯁ ꯑꯉꯥꯡ ꯑꯩꯒꯤ ꯑꯉꯥꯡꯗꯤ ꯀꯖꯤ ꯋꯥꯟ ꯄꯥꯏꯔꯤꯌꯦ ꯍꯧꯖꯤꯛꯅ
ꯃꯥ ꯃꯥꯅ ꯑꯦ ꯕꯤ ꯁꯤ ꯍꯥꯏꯕ꯭ꯔꯣ
ꯏꯪꯂꯤꯁ ꯑ ꯍ‌ꯣꯏ ꯈꯔ ꯈꯔꯗꯤ ꯍꯩꯌ‌ꯦ ꯑꯗꯨꯕꯨ ꯑꯁ ꯑ ꯂꯣꯏꯅ ꯈꯪꯗ꯭ꯔꯤꯗ ꯑꯦꯕꯤꯁꯤꯗꯤ
ꯍꯣꯏ ꯑꯥ ꯆꯞ ꯃꯥꯟꯅꯩꯌꯦ ꯑꯩꯒꯤ ꯑꯉꯥꯡꯁꯨ ꯍꯣꯏ ꯑꯥ‌ ꯆꯞ ꯃꯥꯟꯅꯩꯌꯦ ꯍꯥꯏꯒꯅꯨ ꯃꯤ ꯑꯅꯤꯁꯨ ꯌꯥꯝꯅ ꯅ‌ꯣꯠꯇꯤ ꯑꯣꯏ ꯑꯩꯒꯤ ꯑꯉꯥꯡ ꯃꯕꯟꯅꯤꯁ‌ꯦ
ꯑ
ꯍꯥꯏꯒꯤ ꯇꯥꯕ꯭ꯔꯣ
ꯇꯥꯏꯌꯦ
ꯎꯝ ꯑꯗꯨ ꯅꯪꯒꯤ ꯅꯨꯄꯥꯗꯤ ꯁꯨꯇꯤ ꯑꯥ ꯂꯩꯕ꯭ꯔꯣ
ꯁꯨꯇꯤꯁꯨ ꯁꯇꯔꯗꯦ ꯁꯟꯗꯦꯗ ꯈꯛꯇ ꯂꯩꯌꯦ ꯑꯗꯣ ꯃꯥꯒꯤ ꯗꯤꯌꯨꯇꯤ ꯂꯩꯌꯦ ꯍꯥꯏꯔꯒ ꯌꯨꯝꯁꯨ ꯍꯜꯂꯛꯇꯕꯅꯤ
ꯑꯣ
ꯁꯤꯗ ꯂꯩꯔꯒ
ꯑꯣ
ꯎ ꯅꯪꯒꯤ ꯅꯨꯄꯥꯗꯤ ꯀꯔꯤ ꯇꯧꯕ꯭ꯔꯥ
ꯑꯩꯒꯤ ꯅꯨꯄꯥꯗꯤ ꯎꯝ ꯁꯣꯞꯀꯣ ꯁꯣꯞ ꯑꯃ ꯑꯥ ꯃꯆꯥ ꯑꯃ ꯂꯩꯌ‌ꯦ
ꯑꯗꯨ ꯁꯤꯃꯦꯟ ꯁꯤꯃꯦꯟꯒꯨꯝꯕ ꯇꯥꯏꯌꯔꯒꯨꯝꯕꯀꯣ ꯁꯨꯝ ꯇꯧꯌ‌ꯦ ꯎꯝ
ꯎꯝ ꯑꯗꯨ ꯑꯩꯈꯣꯏ ꯑꯩꯈꯣꯏ ꯃꯥꯕꯟꯅꯤ ꯕꯤꯖꯤꯅꯦꯁ
ꯅꯪꯒꯤ ꯅꯨꯄꯥ ꯅ ꯕꯤꯖꯤꯅꯦꯁ ꯇꯧꯔꯒꯥ ꯅꯪꯅ ꯕꯤꯖꯤꯅꯦꯁ ꯕꯤꯖꯤꯅꯦꯁ ꯑꯗꯨꯗꯤ ꯌꯥꯝ ꯆꯠꯄꯅꯤꯅ
ꯍꯣꯏ ꯑꯗꯨꯁꯨ ꯆꯨꯝꯃꯦ ꯑꯗꯨ ꯌꯥꯝꯅ ꯋꯥꯔꯦ ꯃꯥꯁꯨ ꯋꯥꯔꯦ
ꯍꯣꯏ ꯍ ꯍꯣꯏ ꯋꯥꯒꯤꯅꯦ ꯑꯗꯨꯗꯤ ꯅꯪꯗꯨꯨꯗꯤ ꯇꯧꯕ꯭ꯔꯥꯗꯣ
ꯌꯥꯝꯅ ꯅꯨꯡꯁꯤꯌ‌ꯦ ꯑꯩ
ꯎꯝ ꯑꯩ ꯀꯔꯤꯁꯨ ꯇꯧꯗꯦ
ꯀꯔꯤꯒꯤ ꯑꯁ ꯂꯣꯏꯔꯦꯍꯦ
ꯑꯗꯨ ꯑꯩ ꯅꯨ ꯑ ꯑꯩꯒꯤ ꯑꯉꯝ ꯑꯟ ꯑꯅꯤ ꯂꯩꯌꯦꯀꯣ
ꯎꯝ
ꯑꯗꯨꯅꯦ ꯀꯔꯤꯁꯨ ꯊꯕꯛꯁꯨ ꯇꯧꯕꯗꯤ ꯌꯥꯔꯦ ꯌꯥꯔꯣꯏ
ꯎꯝ ꯍꯣꯏ ꯑꯗꯨꯏꯅ
ꯎꯝ ꯕ꯭ꯌꯨ ꯌꯨꯝꯗ ꯕ꯭ꯌꯨꯖꯤ ꯑꯋꯦ ꯑꯗꯨꯅꯦ ꯊꯕꯠ ꯊꯕꯠ ꯃꯄꯥꯟꯗ ꯊꯕꯛ ꯇꯧꯔꯁꯨ ꯌꯥꯔꯣꯏ
ꯑꯩꯅ ꯄꯥꯏꯒꯅꯤ ꯍꯣꯏ ꯑꯩꯅ ꯄꯥꯏꯒꯦ ꯍꯥꯏꯅ
ꯑ ꯍꯣꯏ
ꯇꯥꯏꯌꯦ
ꯅꯪ ꯑꯊꯤꯅꯤꯒꯤ ꯀꯦꯁꯕꯨ ꯄꯥꯏꯕ꯭ꯔꯥ
ꯄꯥꯏꯗꯦ
ꯎꯝ ꯑꯦ
ꯇꯤꯀꯦꯠꯇꯣ ꯆꯥꯛ ꯆꯥꯒꯤꯒꯦ ꯍꯥꯏ ꯍꯥꯏꯍꯧꯕꯅꯤ
ꯀꯔꯤꯁꯨ ꯇꯧꯗꯦ ꯅꯟꯗꯤ
ꯑꯣ ꯍꯣꯏ
ꯑꯣ ꯑꯗꯨ ꯀꯔꯤꯁꯨ ꯇꯣꯗꯦ ꯍꯥꯏꯈ꯭ꯔꯦ
ꯑꯣ ꯑꯧ ꯍꯣ ꯑꯣ ꯑꯣ
ꯅꯪꯁꯨ ꯐꯖꯅ ꯇꯥꯗꯦꯀꯣ ꯑꯉꯣꯟꯗ
ꯑꯗꯨꯅꯦ
ꯑꯩꯅ ꯍꯥꯏꯈ꯭ꯔꯦ ꯀꯔꯤꯁꯨ ꯇꯣꯗꯦ ꯀꯔꯤꯁꯨ ꯇꯣꯗꯦ ꯍꯥꯏꯈ꯭ꯔꯦ ꯑ
ꯎꯝ
ꯅꯪꯒꯤ ꯌꯨꯝ ꯅꯈꯣꯏꯒꯤ ꯌꯨꯝꯗ ꯅꯪꯒꯤ ꯑ ꯀꯔꯤ ꯑ ꯃꯥꯃꯞ ꯅꯪꯒꯤ ꯃꯥꯗꯔ ꯐꯥꯗꯔ ꯂꯥꯏꯕ꯭ꯔꯣ
ꯂꯩꯑ ꯑ ꯍꯣꯏ ꯂꯩꯌꯦ ꯅꯪꯗꯤ
ꯂꯩꯌꯦ ꯍꯣꯏ
ꯑꯣ
ꯑꯩꯒꯤ ꯍꯁꯕꯦꯟꯒꯤ ꯃꯃꯥ ꯕꯕꯥꯁꯨ ꯂꯩꯥꯑꯦ
ꯑꯣ ꯅꯗꯦꯀꯣ ꯃꯈꯣꯏꯁꯨ
ꯍꯣꯏ ꯅꯥꯗꯦ ꯂꯣꯏꯅꯃꯛ